ꯑꯣ
ꯇꯥꯏꯌꯦ ꯇꯥꯕ꯭ꯔꯣ ꯅꯪꯁꯨ
ꯇꯥꯏꯌꯦ ꯀꯩꯗꯧꯔꯤꯅꯣ
ꯑꯁ ꯀꯩꯁꯨ ꯇꯧꯗꯦ ꯐꯣꯟ ꯌꯦꯡꯔꯒ ꯑꯗꯨꯝ ꯐꯃꯨꯡꯗ ꯂꯩꯕꯅꯦ
ꯅꯨꯡꯉꯥꯏꯀꯣ ꯌꯥꯝ
ꯔꯤ ꯇꯧꯕ꯭ꯔꯥ ꯅꯪꯗꯤ
ꯀꯣ ꯀ꯭ꯔꯤꯁꯨ ꯇꯧꯗꯦꯗꯥ ꯑꯩꯁꯨ
ꯎꯝ ꯉꯁꯤꯗꯤ ꯀꯔꯤ ꯏꯟꯁꯥꯡ ꯆꯥꯕ꯭ꯔꯥ
ꯉꯁꯥꯏ ꯑꯌꯨꯛꯇ ꯍꯪꯒꯥꯝ ꯆꯥꯏꯌꯦ ꯅꯪꯗꯤ
ꯑꯩꯗꯤ ꯁꯧꯒ꯭ꯔꯤ ꯃꯊꯦꯜ
ꯍꯥꯎꯕꯅꯤ ꯁꯧꯒꯔ꯭ꯤꯁꯨ ꯍꯟꯗꯛ ꯃꯇꯝꯅꯤꯅ
ꯍꯩ ꯁꯡ ꯆꯥꯟꯅꯤꯉꯥꯏꯁꯨ ꯂꯩꯇ꯭ꯔꯦ
ꯏꯁ ꯍꯤꯡꯒꯣꯟ ꯀꯣꯏꯐꯝ ꯂꯩꯇ꯭ꯔꯣ
ꯂꯩꯇꯅꯦ ꯁꯧꯒ꯭ꯔꯤꯒꯨꯝꯕ ꯕꯤꯟꯁꯒꯨꯝꯕ ꯎꯝ ꯀꯩꯅꯣ ꯌꯥꯝꯒꯨꯝꯕ ꯑꯗꯨꯃꯥꯏꯌꯦ
ꯑꯗꯣ ꯍꯥꯎꯔꯦ ꯀꯔꯤ ꯑꯗꯣ ꯍꯥꯎꯇ꯭ꯔꯣ ꯑꯩꯗꯤ ꯄꯥꯝꯃꯦ
ꯑꯁ ꯄꯥꯝꯗ꯭ꯔꯦ ꯕꯤꯟꯁꯒꯨꯝꯕꯁꯦ ꯆꯥꯃꯟꯕꯒꯤ
ꯑꯁ ꯑꯩꯗꯤ ꯕꯤꯟꯁ ꯌꯥꯝ ꯄꯥꯝꯃꯦ ꯆꯝꯐꯨꯠꯁꯨ ꯍꯥꯎꯏꯤ ꯀꯥꯡꯁꯣꯏꯁꯨ ꯍꯥꯎꯏꯤ
ꯑꯁ
ꯂꯩꯔꯒ ꯆꯥꯕ꯭ꯔꯣ
ꯑꯥ
ꯑꯣ ꯀꯩ ꯀꯩ ꯇꯧ ꯇꯧꯔꯤꯒꯦ ꯍꯟꯗꯛꯁꯦ
ꯀ꯭ꯔꯤꯁꯨ ꯇꯧꯗ꯭ꯔꯦ ꯁꯨꯇꯤꯅꯤꯅ ꯑꯗꯨꯝ ꯂꯩꯔꯦ
ꯃꯅꯥꯏꯗ ꯑꯩꯁꯨꯅꯦ ꯁꯨꯇꯤ ꯂꯩꯕꯒꯤ ꯒꯤ ꯌꯨꯝꯗ ꯑꯗꯨꯝ ꯂꯩꯌꯦ ꯀꯔꯤꯁꯨ ꯇꯧꯗꯦ ꯑꯩꯁꯨ
ꯅꯣꯏ ꯈꯠꯕ꯭ꯔꯥ ꯅꯪꯗꯤ
ꯑꯩꯔꯣ ꯍꯣꯏ ꯅꯣꯏ ꯈꯠꯈ꯭ꯔꯦ ꯁꯨꯇꯤ ꯂꯩꯕꯒꯤ ꯄ‌ꯣꯄꯥꯡꯁꯨ ꯇꯠꯈ꯭ꯔꯦ ꯆꯥꯔꯒ ꯇꯨꯝꯔꯒ ꯐꯣꯟ ꯌꯦꯡꯉꯒ ꯂꯩꯕꯒꯤ ꯂꯣꯏꯔꯦ
ꯅꯪꯗꯤ
ꯎꯝ ꯆꯥꯕꯒ ꯇꯨꯝꯕꯒ ꯂꯣꯏꯔꯦꯀꯣ
ꯑꯥ ꯂꯣꯏꯔꯦ ꯑꯗꯨꯅ ꯑꯩꯒꯤ ꯊꯕꯛꯅꯤ ꯍꯟꯗꯛ
ꯑꯩꯁꯤꯅꯦ ꯆꯥꯔꯦ ꯇꯨꯝꯃꯦ
ꯑꯗ ꯅꯪꯗꯤ ꯅꯣꯏꯗ꯭ꯔꯣ
ꯑꯁ ꯈꯪꯗ‌ꯦꯗ
ꯅꯪꯗꯤ ꯅꯣꯏꯔꯝꯃꯣꯏꯗ ꯈꯪꯗꯦ ꯍꯥꯏꯕꯗꯤ ꯅꯣꯏꯗꯕꯒꯤꯅꯦ ꯑꯩꯗꯤ ꯌꯥꯝ ꯅꯣꯏꯈꯠꯂꯦꯗ
ꯑꯣ ꯑꯩꯗꯤ ꯑꯗꯨꯝ ꯆꯦꯟꯖ ꯇꯧꯗꯦ ꯑꯩꯗꯤ ꯑꯗꯨꯝ ꯂꯩ
ꯌꯥꯝ ꯐꯩꯌ‌ꯦꯅꯥ ꯑꯁ ꯑꯩꯁꯨ ꯀꯪꯅꯤꯡꯉꯦ ꯑꯗꯨꯏꯁꯨ ꯎꯄꯥꯏ ꯂꯩꯇꯦ ꯈꯤꯇꯪ ꯆꯥꯔꯁꯨ ꯑꯗꯨꯝ ꯅꯣꯏꯌꯦ ꯑꯩꯗꯤ ꯀꯔꯤꯒꯤꯔꯥ ꯌꯥꯝ ꯅꯣꯏꯅꯤꯡꯕ ꯃꯥꯜ
ꯑꯥ ꯕꯤꯠ ꯇꯃꯤꯟ ꯌꯥꯝꯕꯒꯤ ꯃꯥꯂ‌ꯦ ꯅꯪꯉꯣꯟꯗ ꯍꯥꯏ
ꯑꯩꯗꯤ ꯕꯤ ꯇꯃꯤꯟ ꯊꯛꯅꯤꯡꯉꯥꯏ ꯗꯔꯀꯥꯔ ꯂꯩꯇ꯭ꯔꯦ
ꯂꯩꯇ꯭ꯔꯦ
ꯅꯪ ꯈꯔ ꯅꯪ ꯈꯔ ꯂꯩꯔꯒ ꯊꯛꯑꯣ ꯑꯍꯥꯎ ꯑꯍꯥꯎꯕ ꯆꯥꯎꯋꯣ ꯇꯨꯝꯃꯣ ꯑꯗꯨꯗꯤ ꯅ‌ꯣꯏꯒꯅꯤ
ꯑꯍꯥꯎ ꯑꯍꯥꯎꯕꯁꯨ ꯆꯥꯏꯅꯦ ꯑꯗ‌ꯣ ꯑꯁ ꯀꯔꯤꯅꯣ ꯅꯣꯏ ꯈꯠꯇꯦꯅꯦ
ꯑꯁ ꯑꯗꯨꯒꯨꯝꯕꯅꯦ ꯑꯗꯨꯒꯨꯝꯕ ꯕꯣꯗꯤꯅꯦ ꯑꯩꯅ ꯄꯥꯝꯃꯤꯁꯦ ꯆꯥꯁꯨ ꯆꯥꯕ ꯇꯨꯝꯁꯨ ꯇꯨꯝꯕ ꯑꯗꯨꯕꯨ ꯅꯣꯏꯗꯕ ꯑꯗꯨꯒꯨꯝꯕꯗꯣ ꯄꯥꯝꯃꯤꯅꯦ ꯑꯣꯟꯅꯕ ꯌꯥꯔ
ꯆꯥꯁꯨ ꯆꯥꯕ ꯎꯝ
ꯈ‌ꯣꯏꯗꯤ ꯈꯤꯠ
ꯑꯥ
ꯅꯨꯡꯉꯥꯏꯔꯑꯗꯤ ꯕꯣꯗꯤꯗ ꯑꯗꯨꯝ ꯆꯥꯎꯊꯣꯛꯑꯅꯤ
ꯍꯨꯖꯤꯛꯗꯤ ꯑꯥ ꯀꯗꯥꯏꯗ ꯂꯩꯕ꯭ꯔꯥ
ꯕꯖꯥꯔꯗ ꯂꯩꯌꯦ ꯅꯪꯗꯤ
ꯑꯣ ꯑꯩꯁꯨ ꯑꯩꯈꯣꯏ ꯆꯤꯡꯗ ꯑꯗꯨꯝ ꯆꯠꯈ꯭ꯔꯦ ꯑꯩꯗꯤ
ꯑꯣ ꯌꯨꯝꯗ ꯆꯤꯡꯗ ꯂꯩꯔꯕꯣ
ꯑꯥꯡ ꯏꯆꯦꯒꯤ ꯌꯨꯝꯗꯥ
ꯆ‌ꯦꯒꯤ ꯌꯨꯝꯗꯥ ꯑꯣ ꯑꯣ ꯅꯨꯡꯉꯥꯏꯅꯦ ꯑꯩꯁꯨ ꯉꯥꯍꯥꯟ ꯌꯨꯝ ꯆꯠꯂꯨꯋ‌ꯦ ꯑꯗꯨꯒ ꯑꯃꯨꯛ ꯍꯜꯂꯛꯈ꯭ꯔꯦ ꯑꯩꯗꯤ
ꯑꯣ ꯌꯨꯝꯗ ꯂꯩ ꯕ ꯅꯨꯡꯉꯥꯏꯗ‌ꯣꯏ ꯅꯨꯡꯉꯥꯏ ꯅꯨꯡꯉꯥꯏꯕ ꯅꯠꯇ꯭ꯔꯣ
ꯅꯨꯡꯉꯥꯏꯗꯥ ꯅꯨꯡꯉꯥꯏꯌꯦ ꯑꯗꯣ ꯏꯃꯥꯟꯅꯕꯤ ꯑꯃ ꯂꯩꯕꯥ ꯑꯗꯣ ꯃꯊꯟꯇ ꯅꯨꯡꯉꯥꯏꯇꯦꯅꯥ ꯑꯩꯕꯨ ꯀꯧꯔꯒ ꯑꯗꯨꯝ ꯂꯩꯔꯕꯥ ꯑꯗꯨꯒꯤ ꯂꯥꯛꯄꯅ‌ꯦꯗꯥ ꯃꯥ ꯂꯩꯇ꯭ꯔꯗꯤ ꯂꯥꯛꯑꯣꯏ ꯑꯩꯁꯨ
ꯃꯥꯁꯨ ꯃꯊꯟꯇ ꯂꯩꯕ ꯎꯝ
ꯑꯥ ꯑꯗꯨꯒꯤ ꯂꯩꯕ ꯅꯨꯡꯉꯥꯏꯇ꯭ꯔꯦ ꯂꯥꯛꯑꯣ ꯂꯥꯛꯑꯣ ꯑꯗꯨꯝ ꯀꯧꯔꯒ ꯂꯩꯕꯥ
ꯑ
ꯅꯨꯡꯉꯥꯏꯇ꯭ꯔꯕ ꯑꯗꯨꯒꯤ ꯑꯗꯨꯝ ꯂꯥꯛꯈ꯭ꯔꯦ
ꯆꯥꯒꯨꯝꯕꯗꯤ ꯅꯣꯏꯅꯤ ꯊꯣꯡꯃꯤꯟꯅꯕ꯭ꯔꯥ ꯆꯃꯤꯟꯅꯕ꯭ꯔꯥ
ꯃꯔꯛ ꯃꯔꯛꯇ ꯃꯔꯛ ꯃꯔꯛꯇ ꯆꯥꯃꯤꯟꯅꯩꯑꯦ
ꯑꯣ
ꯃꯥꯗꯤ ꯅꯥꯕꯒꯤꯀꯣ
ꯎꯝ ꯎꯝ
ꯀꯔꯤ ꯀꯔꯤꯅꯣ ꯆꯥꯗꯕ ꯌꯥꯝꯃꯦ
ꯃꯥꯔꯦ ꯑꯗꯨꯝ ꯇꯧꯏ ꯀꯣ
ꯍꯣꯏ ꯁꯤ ꯆꯥꯕ ꯌꯥꯗꯦ ꯁꯤ ꯆꯥꯕ ꯌꯥꯗꯦ ꯌꯥꯝ ꯇꯧꯋꯦꯗ ꯊꯥꯎꯁꯨ ꯌꯥꯝ ꯆꯥꯕ ꯌꯥꯗꯦ
ꯎꯝ
ꯍꯩꯁꯨ ꯆꯥꯕ ꯌꯥꯗꯦ ꯍꯥꯏꯌꯦ ꯃꯥꯗꯤ ꯑꯁ ꯑꯩꯗꯤ ꯍꯩꯅꯧ ꯃꯇꯝ ꯃꯇꯝꯅꯤꯅꯀꯣ ꯍꯩꯅꯧ ꯃꯦꯠꯂꯒ ꯌꯥꯝ ꯆꯥꯅꯤꯡꯉꯦꯕ ꯑꯗꯣ ꯏꯊꯟꯗꯗꯤ ꯍꯥꯎꯇꯦꯅ ꯆꯥꯕ
ꯑꯥ
ꯑꯗꯨꯒꯤ ꯑꯁ ꯌꯥꯝꯗꯤ ꯆꯥꯅꯤꯡꯉꯦ ꯃꯔꯛ ꯃꯔꯛꯇꯗꯤ ꯆꯥꯏ ꯑꯗꯨꯏꯁꯨ ꯏꯊꯟꯇ ꯆꯥꯕꯒꯤ ꯅꯨꯡꯉꯥꯏꯇꯦ
ꯆꯥꯅꯤꯡꯔꯕꯁꯨ ꯢꯊꯟꯗ ꯆꯥꯔꯗꯤ ꯍꯥꯎꯇꯕꯅꯤꯗ
ꯍꯣꯏ ꯌꯥꯝ ꯍꯣꯏ ꯑꯗꯨꯅ ꯍꯦꯟꯅ ꯍꯥꯎꯋꯦ ꯌꯥꯝ ꯏꯊꯟꯇ ꯆꯥꯕꯗꯣ ꯌꯥꯝꯅ ꯆꯥꯅꯤꯡꯕ ꯃꯇꯝꯗ ꯑꯣꯏꯅ ꯆꯥꯏ ꯍꯥꯏꯗꯤ ꯆꯥꯔꯁꯨ ꯆꯥꯅꯤꯡꯉꯒ ꯌꯥꯝꯅ ꯆꯥꯅꯤꯡꯕ ꯑꯣꯏꯗ꯭ꯔꯗꯤꯀꯣ ꯏꯊꯟꯇꯅꯤ ꯏꯊꯟꯇꯅꯤꯅ ꯑꯗꯨꯝ ꯇꯟꯃꯒꯤ ꯇꯣꯛꯑꯦ
ꯎꯝ
ꯃꯥꯅ ꯆꯥꯕ ꯌꯥꯕ ꯅꯨꯃꯤꯠꯇꯨꯅꯦ ꯑꯩ ꯉꯥꯏꯔꯤꯁꯦ
ꯁꯤꯡꯖꯨꯒꯨꯝꯕꯗꯣ ꯌꯥꯝ ꯆꯥꯅꯤꯡꯕ ꯑꯗꯣ ꯏꯊꯟꯗ ꯆꯥꯕ ꯇꯜꯃ
ꯁꯤꯡꯖꯨꯒꯨꯝꯕꯗꯤ ꯆꯥꯏꯌꯦ ꯃꯥ ꯏꯃꯥꯟꯅꯕꯤꯗꯤ ꯑꯗꯨꯗꯤ ꯈꯔ ꯅꯨꯡꯉꯥꯏ ꯑꯗꯨꯗꯤ
ꯑꯣ ꯁꯤꯡꯖꯨꯒꯨꯝꯕꯅ ꯍꯥꯎꯋꯦ
ꯅꯨꯡꯉꯥꯏꯔꯝꯅꯤꯀꯣ ꯅꯪꯗꯤ ꯈꯨꯟꯗ ꯆꯠꯄꯒꯤ
ꯎꯝ
ꯀꯔꯝ ꯀꯥꯟꯗ ꯍꯜꯂꯛꯇꯣꯏꯅꯣ
ꯈꯪꯗꯦ ꯑꯩꯈꯣꯏꯒꯤ ꯅꯣꯇꯤꯁ ꯊꯣꯛꯑꯗꯤ ꯑꯃꯨꯛꯀ ꯂꯥꯛꯑꯒꯅꯤ
ꯑꯣ ꯊꯣꯛꯇ꯭ꯔꯤ ꯐꯥꯎꯗꯤ ꯑꯗꯨꯝ ꯂꯩꯗꯣꯏꯔꯥ
ꯎꯝ
ꯍꯣꯏꯗ ꯀꯔꯤꯁꯨ ꯇꯧꯅꯤꯡꯉꯥꯏ ꯂꯩꯇꯕꯗꯨꯕꯨ ꯂꯩꯊꯣꯛꯑꯣ
ꯑꯗꯨꯗ ꯂꯩꯕꯁꯨ ꯑꯁ ꯃꯤꯒꯤ ꯌꯨꯝꯗ ꯂꯩꯕꯅꯤꯅꯀꯣ
ꯑꯥꯎ
ꯑꯗꯨꯗꯗꯤ ꯄꯩꯁꯥ ꯌꯥꯝ ꯆꯠꯂꯦꯕ ꯎꯝ
ꯎꯝ ꯑꯩ ꯂꯩꯕꯗꯣ ꯑꯁ ꯎꯆꯤ ꯌꯥꯝꯃꯦꯕ
ꯑꯣ ꯑꯣ
ꯀꯨꯢꯅ ꯊꯥꯗꯣꯛꯈ꯭ꯔꯗꯤꯀꯣ ꯑꯁ ꯅꯍꯥꯟ ꯉꯍꯥꯛꯇꯪ ꯆꯠꯂꯨꯕꯗꯨꯁꯨ ꯑꯥ ꯑꯩꯒꯤ ꯆꯦꯡꯒꯤ ꯊꯝꯕ ꯕꯣꯔꯥꯗꯣ ꯑꯗꯣ ꯑꯥ ꯆꯤꯛ ꯈꯥꯏꯕꯤꯔꯤꯅꯦ
ꯑꯣ ꯍꯧꯗꯣꯡꯒꯨꯝꯕ ꯂꯩꯇꯕ꯭ꯔꯣ
ꯍꯧꯗꯣꯡ ꯂꯩꯇꯦ ꯑꯁ ꯎꯆꯤ ꯉꯥꯛꯇꯅꯤ ꯍꯧꯗꯣꯡ ꯂꯩꯇꯦ
ꯍꯧꯗꯣꯡ ꯂꯩꯇꯕꯒꯤ ꯑꯣꯏ ꯑꯣꯏꯒꯅꯤ ꯑꯗꯨꯗꯤ
ꯎꯝ ꯍꯧꯗꯣꯡꯁꯨ ꯑꯁ ꯑꯃꯗꯤ ꯉꯍꯥꯟ ꯂꯩꯔꯝꯕꯅꯦ ꯑꯗꯨꯒ ꯑꯃꯨꯛ ꯎꯈꯤꯗ꯭ꯔꯦ
ꯑꯣ ꯃꯥꯁꯨ ꯌꯨꯝ ꯍꯣꯡꯈ꯭ꯔꯦ
ꯑꯥ ꯃꯊꯪ ꯂꯥꯛꯄꯗꯗꯤ ꯉꯥꯔꯤ ꯄꯤꯖꯒꯦ ꯈꯔ ꯀꯨꯏꯅ ꯂꯩꯅꯤꯉꯥꯏ
ꯑ ꯑꯁꯨꯝ ꯑꯁꯨꯃꯥꯏꯅ ꯇꯧꯋꯣ
ꯎꯝ
ꯀꯨꯏ ꯀꯨꯏꯅ ꯊꯥꯗꯣꯛꯄ ꯌꯥꯗꯦ ꯌꯥꯝ ꯃꯣꯠꯂꯦꯕ ꯌꯨꯝ ꯂꯥꯛꯑꯒ ꯑꯃꯨꯛ ꯁꯦ__ ꯁꯦꯡꯕꯗꯨꯁꯨ ꯌꯥꯝ ꯋꯥꯏ
ꯎꯝ ꯌꯥꯝ
ꯎꯐꯨꯟ ꯌꯥꯝ ꯆꯪꯉꯦꯕ
ꯎꯝ ꯃꯅꯝꯁꯨ ꯊꯤꯕꯅꯦ ꯃꯤ ꯂꯩꯇꯕꯗꯤ
ꯍꯣꯏ ꯃꯅꯝꯅꯦ ꯌꯨꯝ ꯁꯦꯡꯒꯗꯕꯅꯦ ꯑꯁ ꯋꯥꯏ ꯀꯣꯛ ꯉꯥꯎꯋꯦ ꯑꯗꯨ ꯁꯔꯨꯛꯄꯨꯗꯤ ꯂꯩꯊꯣꯛꯑꯒꯦꯅ ꯂꯩꯔꯤꯅꯤ
ꯑꯗꯣ ꯑꯁ ꯏꯊꯟꯗ ꯂꯩꯔꯒ ꯆꯥꯛ ꯊꯣꯡꯉꯦ ꯆꯥꯛꯑꯦ ꯑꯗꯨꯁꯨ ꯇꯜꯂꯦꯀꯣ ꯑꯩꯗꯤ
ꯑꯥ ꯍꯣꯏ ꯑꯗꯨꯒꯤꯁꯨ ꯆꯠꯇ꯭ꯔꯕ ꯑꯩꯁꯨ
ꯑꯗꯨꯝ ꯂꯩꯕ꯭ꯔꯥ ꯀꯔꯤꯁꯨ ꯇꯧꯗꯕ꯭ꯔꯥ
ꯀꯔꯤꯁꯨ ꯇꯧꯗꯦ ꯑꯗꯨꯝ ꯂꯩꯌꯦ
ꯀꯔꯤ ꯀꯔꯤꯅꯣ ꯈꯥ ꯇꯧꯗꯦ
ꯍꯣꯏ ꯀꯔꯤꯁꯨ ꯇꯧꯗꯦ ꯀꯔꯤꯁꯨ ꯇꯧꯅꯤꯡꯉꯥꯏ ꯂꯩꯇꯦ ꯁꯤꯗꯗꯤ
ꯐꯤ ꯁꯥꯕ ꯇꯧꯔꯣ
ꯐꯤ ꯁꯥꯅꯤꯡꯉꯦꯕꯀꯣ ꯑꯗꯣ ꯁꯤꯗ ꯐꯤ ꯁꯥꯐꯝꯁꯨ ꯂꯩꯇꯕ ꯁꯦꯝꯅꯤꯡꯉꯥꯏꯁꯨ ꯁꯦꯝꯐꯝꯁꯨ ꯂꯩꯇꯦꯕ
ꯋꯤꯟꯗꯣꯒꯨꯝꯕꯁꯨ ꯂꯩꯇꯦꯀꯣ
ꯍꯣꯏ ꯌꯨꯟ ꯋꯤꯟꯗꯣꯁꯨ ꯂꯩꯇꯦ ꯑꯁ ꯐꯤ ꯁꯦꯝꯐꯝ ꯂꯩꯔꯗꯤ ꯐꯒꯗꯕꯅꯦ ꯈꯔ ꯅꯨꯡꯉꯥꯏꯅꯤꯉꯥꯏꯀꯣ ꯃꯇꯝꯅ ꯂꯦꯟꯅꯤꯉꯥꯏ
ꯎꯝ
ꯑꯗꯨꯁꯨ ꯂꯩꯇꯦ
ꯑꯗꯨꯗꯤ ꯅꯨꯡꯉꯥꯏꯊꯣꯛꯑꯣ ꯍꯥꯏꯕꯅꯤꯅꯦ
ꯑꯗꯨꯒꯤꯅꯤꯅꯦ ꯅꯣꯏ ꯊꯣꯛꯏꯁꯦ ꯍꯟꯗꯛ
ꯇꯨꯝꯔꯒ ꯆꯥꯔꯒ ꯂꯩꯔꯣ ꯍꯥꯏꯕꯅꯤꯅꯦ
ꯎꯍꯨꯝ ꯀ꯭ꯂꯥꯁ ꯑꯃꯨꯛ ꯆꯠ ꯍꯧꯔꯗꯤ ꯑꯃꯨꯛ ꯌꯨꯝ ꯂꯩꯅꯤꯡꯕ ꯌꯨꯝ ꯂꯩꯔꯗꯤ ꯀꯨꯏꯅ ꯂꯩꯃꯟꯅꯗꯤ ꯑꯃꯨꯛ ꯀ꯭ꯂꯥꯁ ꯆꯠꯅꯤꯡꯕ ꯁꯨꯃꯥꯏꯅ ꯇꯧꯋꯦ ꯎꯝ
ꯑꯩꯈꯣꯏ ꯑꯥ ꯁꯤꯅꯤꯌꯔ ꯁꯤꯅꯤꯌꯔꯁꯤꯡꯒꯤ ꯀ꯭ꯂꯥꯁ ꯆꯠꯂꯝꯕ꯭ꯔꯥ
ꯍꯣꯏ ꯃꯔꯛ ꯃꯔꯛꯇ ꯎꯑꯦ ꯍꯟꯗꯛꯇꯤ ꯑꯃꯨꯛ ꯎꯗ꯭ꯔꯦ ꯃꯔꯛ ꯃꯔꯛꯇꯗꯤ ꯎ ꯑꯁ ꯑꯩꯗꯤ ꯌꯥꯝ ꯊꯦꯡꯅ ꯍꯧꯒꯠꯂꯦꯗ ꯁꯨꯇꯤꯒ ꯑꯣꯏꯕꯅꯤꯅ
ꯎꯝ
ꯅꯤꯄꯥꯜ ꯃꯄꯜ ꯑꯗꯨꯋꯥꯏꯗ ꯑꯗꯨꯝ ꯍꯧꯒꯠꯂꯦ
ꯑꯩꯗꯤ ꯑꯁ ꯍꯧꯖꯤꯛꯀꯥꯟ ꯌꯥꯎꯍꯧ ꯉꯟꯕꯒꯤ ꯋꯥꯔꯦꯗ
ꯃꯔꯝ ꯌꯥꯝ ꯑꯣꯛꯄ ꯌꯥꯝ ꯐꯔꯒ ꯂꯩꯕ ꯃꯥꯜꯂꯦꯀꯣ ꯍꯟꯗꯛꯁꯦ ꯅꯪ ꯕꯣꯜ ꯌꯦꯡꯗ꯭ꯔꯣ
ꯕꯣꯜ ꯐꯧ ꯌꯦꯡꯕ ꯉꯝꯗ꯭ꯔꯦ ꯅꯨꯡꯗꯥꯡ ꯑꯣꯏꯔꯗꯤ ꯇꯨꯝꯅꯤꯡꯕꯅ
ꯑꯁ ꯅꯨꯡꯉꯥꯏꯅꯦ ꯑꯩꯗꯤ ꯍꯟꯗꯛ ꯕꯣꯜ ꯌꯦꯡꯕꯤꯕꯒꯤꯔ ꯈꯪꯗꯦ ꯉꯟꯇꯥ ꯇꯨꯝꯒꯦ ꯍꯥꯏꯔꯁꯨ ꯁꯛ ꯇꯨꯝꯕ ꯁꯨꯡ ꯉꯝ ꯉꯝꯗꯕ ꯑꯗꯨꯒꯤ ꯑꯗꯨꯝ ꯕꯣꯜ ꯌꯦꯡꯈ꯭ꯔꯦ
ꯑꯩꯗꯣ ꯕꯣꯜ ꯌꯦꯡꯕ ꯉꯝꯗ꯭ꯔꯦ ꯇꯦꯟ ꯊꯥꯔꯇꯤꯒꯨꯝꯕ ꯌꯥꯎꯔꯗꯤ ꯑꯁ ꯇꯨꯝꯅꯤꯡꯕ
ꯑꯥꯁ ꯑꯗꯨꯗꯤ ꯇꯨꯝꯕ ꯌꯥꯗꯦ ꯋꯥꯟ ꯊꯥꯔꯇꯤ ꯑꯗꯨꯋꯥꯏꯗ ꯑꯗꯨꯝ ꯇꯨꯝꯃꯦ ꯕꯣꯜ ꯌꯦꯡꯉꯒ
ꯑꯣ ꯌꯥꯍꯧ ꯊꯦꯉꯥꯁꯨ ꯀꯥꯏꯗꯦꯅ
ꯍꯣꯏ ꯀꯩꯁꯨ ꯀꯥꯏꯗꯦ ꯍꯣꯏ ꯀꯥꯏꯗꯦꯗ ꯑꯗꯨꯒꯤ ꯑꯁ ꯅꯨꯡꯉꯥꯏꯃꯟꯗꯅ ꯈꯪꯗ꯭ꯔꯦ ꯀꯃꯥꯏꯅ ꯇꯧꯗꯣꯏꯅꯣ ꯑꯩꯁꯦ
ꯑꯩꯈꯣꯏꯒꯤ ꯄꯨꯟꯁꯤꯒꯤ ꯈꯜꯂꯗꯤꯀꯣ ꯋꯥꯕꯅꯦ
ꯍꯣꯏ ꯁꯨꯝ ꯅꯨꯡꯉꯥꯏꯅ ꯂꯩ ꯑꯗꯨꯝ ꯑꯃꯨꯛ ꯈꯪꯂꯗꯤ ꯌꯥꯝ ꯋꯥꯏꯗ ꯈꯟꯗꯕꯤꯗ ꯄꯪꯂꯪꯂꯩ ꯂꯩꯕꯅ ꯅꯨꯡꯉꯥꯏꯕ ꯋꯥꯅꯤ ꯉꯁꯤ ꯕꯣꯜ ꯀꯅꯥ ꯀꯅꯥ ꯂꯩꯖꯥꯠꯅꯣ ꯀꯣ ꯑꯩꯁꯨ ꯂꯣꯏꯅꯗꯤ ꯌꯦꯡꯗꯦꯗ ꯏꯁꯇꯥꯔ ꯄ꯭ꯂꯦꯌꯔꯁꯤꯡ ꯌꯥꯎꯕꯒꯨꯝꯕ ꯅꯠꯇ꯭ꯔꯒ ꯑꯩꯅ ꯈꯔ ꯄꯥꯝꯖꯕ ꯀꯟꯇ꯭ꯔꯤꯁꯤꯡ ꯊꯣꯛꯂꯛꯄ ꯀꯥꯂ ꯈꯛꯇ ꯌꯦ
ꯍꯁ ꯑꯗꯣ ꯑ ꯉꯔꯥꯡꯗꯣ ꯌꯦꯡꯗꯤ ꯌꯦꯡꯕꯅꯦ ꯑꯗꯣ ꯍꯥꯐ ꯃꯇꯨꯡꯗ ꯇꯨꯝꯅꯤꯡꯕꯒꯤ ꯇꯨꯝꯈ꯭ꯔꯦ ꯑꯩ
ꯑꯣ ꯑꯩ ꯉꯔꯥꯡꯗꯣ ꯌꯦꯡꯉꯦ ꯑꯩꯗ ꯕ꯭ꯔꯥꯖꯤꯜꯁꯨ ꯄꯥꯝꯕ ꯖꯄꯥꯟꯁꯨ ꯁꯄꯣꯔꯠ ꯇꯧꯅꯤꯡꯕ
ꯑꯩꯗꯣ ꯖꯄꯥꯟꯗ ꯌꯥꯝ ꯅꯨꯡꯁꯤꯕꯒꯤ
ꯑꯩꯁꯨ ꯌꯥꯝ ꯅꯨꯡꯁꯤꯌꯦ ꯑꯗꯣ ꯑꯩꯗꯤ ꯊꯥꯏꯅꯗꯒꯤ ꯕ꯭ꯔꯥꯖꯤꯜ ꯑꯗꯨꯝ ꯁꯞꯄꯣꯔꯠꯇꯤ ꯇꯧꯋꯦꯕ
ꯑ
ꯑꯗꯣ ꯎꯄꯥꯏ ꯂꯩꯇꯕꯒꯤ ꯉꯔꯥꯡꯗꯣ ꯕ꯭ꯔꯥꯖꯤꯜ ꯑꯗꯨꯝ ꯁꯞꯄꯣꯔꯠ ꯇꯧꯈꯦ ꯑꯗꯣ ꯖꯄꯥꯟ ꯑꯃ ꯆꯪꯉꯦ ꯅ
ꯑꯥ
ꯑꯗꯨꯗꯒꯤ ꯑꯩ ꯕꯤꯠ ꯕꯤꯠ ꯍꯟꯈ꯭ꯔꯕꯅꯦ ꯌꯦꯡꯅꯤꯡꯗ꯭ꯔꯕꯅꯦ ꯑꯗꯨꯒ ꯑꯩꯅ ꯏꯃꯥꯟꯅꯕꯤꯁꯤꯡꯅ ꯑꯦ ꯊꯥ ꯏꯊꯥ ꯊꯥꯖꯗꯅ ꯖꯄꯥꯟꯁꯤꯡꯅ ꯁꯥꯟꯅꯕ ꯌꯥꯝ ꯍꯩꯌꯦ ꯑꯃ ꯆꯟꯈ꯭ꯔꯦ ꯒꯣꯜ ꯍꯥꯏꯕꯀꯣ ꯑꯗꯨꯒꯤ ꯑꯩꯗꯣ ꯑꯩꯗꯣ ꯕꯤꯠ ꯂꯩꯇ꯭ꯔꯦꯗ ꯌꯦꯡꯉꯔꯣꯏꯒꯦ ꯍꯥꯏꯕ ꯃꯣꯏꯅ ꯑꯁ ꯌꯦꯡꯉꯨꯍꯦ ꯍꯥꯞ ꯐꯥꯎ ꯊꯥꯗ꯭ꯔꯤꯌꯦ ꯑꯃꯨꯛ ꯆꯪꯒꯅꯤ ꯀꯩꯅꯣ ꯍꯥꯏꯕ ꯑꯗꯨ ꯃꯣꯏ ꯑꯗꯨꯃꯥꯏ ꯍꯥꯏꯔꯛꯄꯒꯤ ꯑꯃꯨꯛ ꯌꯦꯡꯉꯦ ꯑꯩꯗꯣ
ꯑꯥ
ꯖꯄꯥꯟꯁꯤꯡꯗꯣ ꯍꯣꯏ ꯌꯥꯝ ꯅꯨꯡꯁꯤꯌꯦ ꯑꯗꯨꯕꯨ ꯎꯄꯥꯏ ꯂꯩꯇ꯭ꯔꯦ
ꯃꯣꯏ ꯑ ꯕ꯭ꯔꯖ